ꯇꯥꯕ꯭ꯔꯣ ꯏꯆꯦ
ꯇꯥꯏ ꯇꯥꯏ ꯎꯝ
ꯎꯝ ꯏꯆꯦ ꯐꯣꯟ ꯄꯪꯇꯧ ꯇꯧꯔꯛꯏꯀꯣ ꯐꯣꯟ ꯄꯨꯡꯇꯧ ꯍꯧꯖꯤꯛ ꯉꯛ ꯎꯔꯦꯕꯁꯤ
ꯎꯝ ꯈꯪꯅꯤꯡ ꯅꯤꯡꯖꯪ ꯉꯛꯇꯅ ꯈꯪ ꯇꯧ ꯇꯧꯁꯜꯂꯛꯏꯅꯤ ꯏꯅꯥꯎꯗ
ꯎꯝ ꯀꯩ ꯀꯃꯥꯏꯅ ꯅꯤꯡꯁꯤꯡꯉꯤ ꯅꯣ ꯍꯥꯏꯁꯦ
ꯃꯤꯁ ꯈꯟꯇꯧ ꯇꯧꯔꯛꯄ ꯍꯥꯏ ꯇꯥꯏ
ꯃꯤꯁ ꯇꯧꯔꯛꯏꯕ
ꯎꯝ
ꯀꯩ ꯃꯔꯝꯒꯤ
ꯃꯔꯝ ꯂꯩꯇꯦ ꯁꯨꯝ ꯎꯗ ꯀꯨꯏꯔꯦ ꯅꯋꯥ ꯅꯄꯥꯎ ꯇꯥꯗ ꯀꯨꯏꯔꯦꯅ
ꯑꯣ ꯌꯥꯝ ꯅꯨꯡꯁꯤꯅꯔꯤꯁꯦ
ꯎꯝ
ꯎꯝ
ꯅꯪ ꯑꯗ ꯅꯤꯡꯁꯤꯡꯗꯕꯩ ꯋꯥꯅꯤ ꯑꯩꯈꯣꯏꯗꯤ ꯅꯤꯡꯁꯤꯡꯗꯅ ꯇꯧꯔꯛꯏꯁꯤ
ꯑꯩꯅꯗ ꯇꯧꯕ ꯑꯣꯏꯔꯝꯗꯦꯁꯦ ꯏꯆꯦꯗꯤ ꯄꯥꯛꯄꯨ ꯇꯧꯕꯤꯔꯛꯇꯕꯅꯤ ꯅꯅꯥꯎꯗ
ꯎꯝ ꯉꯁꯤꯗꯤ ꯑꯩꯅ ꯍꯥꯜꯂꯦ ꯀꯩ
ꯍꯣꯏ ꯍꯣꯏ ꯍꯥꯜꯂꯦ ꯉꯁꯤꯕꯨꯗꯤ ꯅ ꯁꯨ ꯆꯥꯛ ꯏꯁꯤꯡ ꯊꯣꯡ ꯈꯣꯗ ꯊꯕꯛ ꯇꯧꯔꯝꯕ ꯑꯗꯨꯒꯤ
ꯎꯝ ꯃꯔꯔꯃꯦꯃ ꯇꯈꯩꯩ ꯃꯨꯡꯑꯣꯣꯏ
ꯃꯣꯏꯒꯤꯩꯅꯣ ꯅ ꯃꯔꯝꯛꯇ ꯃꯣꯏ ꯑꯗꯨ ꯏꯦꯡ ꯈꯪꯗꯩ ꯋꯥꯅꯤ
ꯎꯝ ꯀꯩ ꯅꯪ ꯊꯣꯡꯉꯔꯣꯏꯦ
ꯏꯁꯟꯥꯁꯦ ꯉꯁꯤꯗꯤ ꯆꯦ ꯉꯥ ꯑꯣꯏꯅ ꯊꯣꯡꯉꯦꯅꯦ
ꯎꯝ ꯌꯥꯝ ꯍꯥꯎꯕ ꯏꯟꯁꯥꯡꯅꯤ ꯎꯝ
ꯁꯤꯦꯁ ꯌꯥꯝ ꯄꯥꯝꯕꯗꯣ
ꯎꯝ
ꯑ ꯍꯁ ꯍꯥꯏꯦ
ꯎꯝ ꯍꯣꯔꯦꯟ ꯍꯧꯒꯠ ꯉꯝꯅꯗ ꯑꯗꯨꯝ
ꯀꯩ ꯍ ꯉ ꯃ ꯑꯣꯏꯔꯤꯔꯔꯤꯁꯦ
ꯑꯣ ꯇꯞꯇꯥꯏ ꯆꯠꯁꯤꯟꯈꯤꯕꯒꯤ
ꯉꯝꯅꯤꯍꯦ ꯑꯗꯨꯕꯨꯗꯤ ꯃꯤ ꯆꯥꯛ ꯌꯥꯝ ꯊꯣꯡꯗꯦ ꯏꯟꯁꯥꯡ ꯂꯣꯏ ꯆꯥꯔꯒꯦꯗ ꯆꯥꯛ ꯈꯔ ꯈꯛꯇ ꯊꯣꯡꯉꯦ
ꯍꯔꯦ ꯇꯥꯔꯦ
ꯀꯩꯩꯅ ꯐꯔꯗꯦꯕ
ꯕꯣꯔꯥ ꯑꯃ ꯐꯨꯗꯗꯧ ꯂꯩꯔꯕꯗꯨ ꯆꯥꯛ ꯌꯥꯝ ꯊꯣꯡꯝꯇ ꯌꯥꯥꯏ
ꯎꯝ ꯏꯒꯤ ꯇꯥꯏꯞꯇ ꯕꯣꯔꯥ ꯑꯃꯝ ꯆꯥ ꯃꯜꯂꯣꯕ ꯑꯩꯁ
ꯎꯝ ꯍꯣꯏ ꯃꯤꯒꯤ ꯁꯔꯨꯛꯀ ꯈꯥꯛꯇꯕꯤꯗ ꯆꯠꯊꯣꯛꯄ ꯃꯤꯗꯣ ꯃꯥꯜꯂꯔꯄꯩꯅꯤ
ꯀꯔꯤ ꯍꯥꯏꯦꯕ
ꯃꯤꯒꯤ ꯁꯔꯨꯛ ꯈꯥꯛꯇꯕꯤꯗ ꯆꯥꯊꯣꯛꯇꯧ ꯃꯥꯜꯂꯦ
ꯀꯥꯏꯗꯅꯣꯍ ꯑꯩ ꯏꯆꯦꯒꯤ ꯁꯣꯔꯄ ꯈꯥ ꯈꯥ ꯆꯥꯕꯤꯗ ꯏꯦ ꯈꯥꯛꯛꯇꯅꯤ ꯕꯣꯔꯥ ꯕꯣꯔꯥ ꯆꯥꯏꯗ
ꯎꯝ ꯍꯣꯏꯅꯦ ꯑꯩꯕꯨꯗꯤ ꯕꯣꯔꯥ ꯕꯣꯔꯥ ꯆꯥꯏꯑ ꯑꯗꯨꯝ ꯈꯪꯅ ꯂꯩꯔꯦ ꯌꯥꯔꯦꯕ ꯂꯩꯅꯦ ꯅꯨꯄꯥꯁꯦ ꯃꯤ ꯈꯥ ꯆꯥꯗꯧ ꯃꯥꯟꯗꯕꯅ ꯁꯤꯁꯦ
ꯆꯦꯗꯤ ꯏꯩꯗꯤ ꯆꯥꯛꯄꯈꯨꯝ ꯑꯍꯨꯝꯃꯨꯛꯛꯇ ꯆꯥꯗꯦ
ꯄꯨꯨꯈꯝ ꯃꯍꯨꯝ ꯃꯨꯛꯇ ꯍꯦꯟꯆꯥꯗꯌꯥ
ꯍꯣꯏ ꯑꯩ ꯌꯥꯝ ꯆꯥꯗꯦ ꯑꯩꯁꯦ
ꯑꯣ ꯄꯨꯈ ꯃꯥꯏꯌ ꯌꯥꯝ ꯆꯥꯗꯦ ꯑꯗꯨꯗꯤ
ꯁꯤꯗꯤ ꯕꯣꯔꯥ ꯑꯃ ꯆꯥꯏ ꯅꯠꯇ꯭ꯔꯣ ꯑꯩꯗꯤ ꯄꯨꯈꯨꯝ ꯑꯍꯨꯝ ꯈꯛꯇꯅꯤ ꯑꯣꯅꯦ
ꯎꯝ ꯍꯣꯏꯅꯦ ꯍꯣꯏꯅꯦ ꯆꯃꯤꯅꯦ ꯄꯨꯈꯝ ꯀꯌꯥꯅ ꯄꯨꯟꯁꯤꯜꯂ ꯕꯣꯔꯥ ꯁꯥꯗꯣꯏꯩꯅ ꯑꯝꯇ ꯈꯟ ꯌꯦꯡꯉꯣꯕ
ꯈꯪꯗꯦ ꯏꯆꯦ ꯑꯗꯨꯗꯤ ꯏꯆꯦ ꯕꯣꯔꯥꯗꯣ ꯄꯍꯨꯝ ꯀꯌꯥ ꯄꯨꯟꯁꯤꯟꯒꯦ ꯑꯩꯉꯣꯟꯗ ꯍꯥꯏꯕꯤꯔꯛꯑꯣ
ꯎꯝ ꯃꯁꯤꯡ ꯊꯤꯔꯒ ꯍꯥꯏꯔꯒꯦ ꯑꯩꯗꯣ ꯁꯨꯝ ꯄꯪꯆꯥ ꯆꯥꯕꯗꯨꯗ ꯅꯣꯏ ꯄꯨꯈꯝ ꯀꯗꯗꯤ ꯋꯥꯟꯊꯥ ꯋꯥꯟꯁꯤꯟ ꯇꯧꯔꯨꯗ꯭ꯔꯕ ꯍꯥꯏꯇꯥꯔꯦ
ꯎꯝ ꯄꯨꯈꯝ ꯏꯆꯦ ꯕꯣꯔꯥꯁ ꯄꯨꯈꯝ ꯀꯨꯟꯃꯨꯛ ꯁꯥꯗ꯭ꯔꯣ
ꯎꯝ ꯈꯪꯗꯦ ꯁꯥꯔꯝꯒꯗ꯭ꯔꯣ
ꯏꯆꯦ ꯆꯥꯛꯈꯨꯝ ꯑꯃꯒ ꯃꯥꯟꯅꯔꯣꯏꯗ꯭ꯔꯥ
ꯎꯝ ꯃꯅꯥꯅꯤ ꯀꯤꯗ ꯇꯧꯗꯨ ꯆꯪ ꯈꯨꯄꯥꯛꯁꯤꯅ ꯌꯩꯔꯛꯄꯗ
ꯎꯝ ꯈꯨꯕꯛ ꯌꯥꯝ ꯀꯟꯕ ꯋꯥꯔꯣ꯫
ꯆꯥꯔꯤꯕ ꯆꯥꯛ ꯌꯥꯝꯁꯤꯔꯦ ꯌꯦꯡꯉꯣꯅ
ꯎꯝ ꯀꯦꯖꯤꯒꯗꯨ ꯀꯩꯅꯣ ꯇꯥꯅꯣꯣꯏ ꯆꯥꯝꯃꯒ ꯃꯔꯤꯐꯨ ꯃꯉꯥ ꯇꯥꯅꯣ
ꯇꯥꯏꯌꯦ ꯅꯟꯃꯤꯗ ꯑꯗꯨ ꯈꯨꯗꯥꯡꯁꯤꯅꯅꯪ ꯇꯥꯛ ꯂꯧꯅ ꯅꯟꯕꯗ
ꯎꯝ ꯏꯃꯥꯏ ꯑꯗꯨꯗꯤ ꯏꯆꯦ ꯏꯆꯦ ꯍꯧꯒꯠꯄ ꯉꯝꯃꯤꯔꯁꯦ ꯄꯣꯏ ꯅꯃꯤ ꯅꯃꯤꯒꯗ ꯑꯝꯗ ꯅꯣꯏꯔꯤ ꯎꯝ ꯐꯖꯔ ꯑꯃꯅꯤꯅꯤ
ꯎꯝ ꯎꯝ ꯇꯛ ꯂꯧ ꯅꯟꯕꯗ
ꯅꯦꯝꯃꯤ ꯅꯦꯝꯕꯩ ꯑꯗꯨ ꯑꯗꯨꯃꯥꯏꯅ ꯋꯦꯠ ꯇꯥꯔꯦ ꯐꯖꯔꯃꯅꯦꯕ ꯐꯤꯕꯝ ꯃꯨꯇꯤꯗꯣ ꯏꯆꯦꯒꯤ
ꯍꯣꯏ ꯁꯤꯗꯅꯤ ꯃꯌꯥꯝꯅ ꯉꯥꯡꯅꯔꯤꯁꯤ
ꯎꯝ ꯀꯃꯥꯏꯅ ꯋꯥꯠꯂꯤꯁꯦ ꯋꯦꯠ ꯀꯩꯗ ꯂꯨꯝꯕꯗꯨꯗ
ꯐꯖꯜꯅꯤ ꯀꯩꯅꯣ
ꯎꯝ
ꯐꯖꯔꯤꯅꯦ
ꯎꯝ
ꯑꯩ ꯐꯖꯩ ꯁꯤꯗꯤ ꯅꯪ ꯈꯪꯕ ꯄꯣꯠꯁꯦ
ꯎꯝ ꯐꯥꯒꯤ ꯇꯧꯅꯦ ꯏꯆꯦ ꯋꯥꯔꯤ ꯋꯥ ꯐꯥꯈꯤ ꯇꯧꯅ ꯏꯆꯦꯗꯤ ꯍꯖꯥꯛ ꯌꯦꯁꯥꯡ ꯀꯩꯒꯤ ꯃꯁꯦꯟ ꯆꯥꯉꯒꯦꯅꯦ
ꯀꯥꯡꯪꯁꯣꯏꯖꯥꯔ ꯀꯥꯡ ꯀꯥꯡꯁꯣꯏ
ꯎꯝ ꯀꯔꯤ ꯀꯥꯡꯁꯣꯏ
ꯈꯥꯃꯦꯟ ꯑꯁꯤꯟꯕꯤ ꯀꯥꯡꯁꯣꯏꯖꯥ
ꯎꯝ ꯀꯥꯡꯁꯣꯏꯗ ꯆꯥꯔꯂꯦꯕ ꯏꯆꯦꯁꯦ
ꯍꯣꯏ ꯑꯩ ꯀꯥꯡꯁꯣꯏ ꯄꯥꯝꯃꯦ ꯍꯥꯏꯗꯨꯗꯤ ꯑꯦ
ꯎꯝ ꯑꯗꯨ ꯊꯥꯎꯅꯨꯡ ꯀꯩꯝ ꯆꯥ꯭ꯔꯦ
ꯆꯥꯗꯦ ꯊꯥꯎ ꯆꯥꯏꯅꯤꯡꯗꯦ ꯑꯩ ꯄꯝꯗꯦ ꯅꯣꯏ ꯈꯂꯛ ꯀꯅꯤꯅ
ꯎꯝ ꯁꯤꯕꯨ ꯍꯣꯏꯅꯦ ꯆꯥꯛꯇꯨ ꯕꯣꯔꯣꯛ ꯃꯣꯔꯣꯛ ꯑꯃ ꯑꯅꯤ ꯆꯥꯔꯃꯤꯅ ꯏꯟꯁꯥꯡꯗꯣ ꯑꯊꯨꯝꯕ ꯈꯔ ꯆꯥꯗ ꯌꯥꯔꯣꯏ
ꯍꯣꯏ ꯑꯗꯨꯅꯦ ꯑꯗ ꯑꯩꯅ ꯊꯥꯎ ꯆꯥꯁꯤꯜꯂꯛ ꯑꯥꯗꯤ ꯐꯤꯕꯝ ꯇꯥꯔꯣꯏꯕ ꯐꯖꯔꯤꯁꯦ ꯃꯤꯅ ꯊꯤ ꯊꯤ ꯍꯥꯏꯔꯗꯤ ꯊꯋꯥꯏ ꯅꯨꯡꯉꯥꯏꯔꯣꯏꯗꯅ
ꯎꯝ ꯎꯝ
ꯑꯩ ꯊꯤꯕ ꯌꯥꯗꯦꯕ
ꯃꯥꯅꯤꯗ ꯏꯆꯦꯗꯤ ꯐꯖꯩꯗ ꯍꯣꯏ ꯏꯆꯦꯅꯥ ꯍꯦꯜꯂꯤ
ꯀꯔꯤ ꯀꯩꯕꯥ
ꯏꯆꯦꯅ ꯏꯍꯦꯟ ꯍꯦꯜꯂꯤ ꯏꯐ ꯐꯖꯩ ꯍꯥꯏꯕ
ꯍꯣꯏ ꯇꯣꯞꯅꯤ ꯀꯩꯅꯣ ꯃꯀꯣꯛꯇꯅꯤ ꯂꯩꯁꯦ
ꯑ ꯏꯆꯦ ꯐꯖꯕꯁꯤꯗꯤ ꯀꯩ ꯍꯥꯏꯔꯨꯅꯤ ꯑꯩꯈꯣꯏꯒꯤ ꯄꯥꯠꯇꯪ ꯆꯠꯂꯀꯥꯟ ꯏꯪ ꯏꯪ ꯂꯥꯎꯔꯒ ꯐꯖꯕ ꯁꯤꯅꯔꯤꯗꯨ ꯎꯕꯀꯥꯟꯗꯥ ꯏꯪꯕꯒꯨꯝꯕ
ꯍꯣꯏ
ꯑꯁꯪ ꯑꯃ ꯑꯀꯥꯟꯗ ꯊꯃꯣꯏ ꯊꯃꯣꯏ ꯀꯩꯀꯥꯡ ꯇꯅꯤꯛ ꯇꯅꯤꯛ ꯂꯥꯎꯔꯒ ꯐꯖ
ꯎ ꯎ ꯎꯝ ꯎ ꯎꯝ ꯍꯣꯏꯅꯦ
ꯕꯥ ꯏꯁꯤꯡꯅꯥ ꯋꯥꯠꯄꯕꯨ ꯂꯩ ꯆꯦꯛ ꯋꯥꯠꯄ ꯍꯥꯏꯕꯕꯨ ꯁꯤꯒꯤ ꯁꯤ ꯉꯛꯇ ꯉꯥꯏ ꯁꯤꯗ ꯋꯥꯠꯂꯤꯁꯤ ꯐꯖꯕ ꯃꯈꯩꯗꯨ ꯁꯨꯔꯦ
ꯀꯔꯤ
ꯑꯊꯤꯕ ꯈꯛꯇ ꯉꯥꯏꯔꯦ ꯋꯥꯠꯂꯤꯁꯦ ꯏꯆꯦꯗ ꯋꯥꯠꯂꯤꯁꯦ ꯑꯥ ꯑꯥ ꯐꯖꯕ ꯃꯈꯩꯗꯤ ꯄꯨꯔꯞ ꯁꯨꯔꯦ ꯍꯥꯏꯕ
ꯍꯦꯔꯥ ꯅꯪ ꯄ꯭ꯔꯃꯥꯟꯗꯨ ꯀꯩꯅꯣꯝꯅꯤ ꯇꯧ ꯇꯧ
ꯀꯔꯤ ꯄ꯭ꯔꯃꯥꯟ ꯑꯊꯤꯕ ꯋꯥꯠꯇ꯭ꯔꯗꯤ ꯑꯊꯤꯕ ꯋꯥꯠꯂꯗꯤ ꯐꯖꯔꯣꯏꯗ꯭ꯔꯣ ꯍꯥꯏꯁꯦ ꯏꯆꯦ ꯀꯩꯅꯣꯗ ꯒ꯭ꯌꯥꯟ ꯇꯥꯗꯕꯩ ꯄ꯭ꯔꯃꯥꯟꯁꯦ
ꯍꯣꯏꯅꯦ ꯍꯥꯏꯁꯦ ꯑꯣꯏꯅ ꯈꯣꯠꯂꯒ ꯇꯧꯕ ꯑꯃ ꯌꯥꯎꯔꯤ ꯅꯪꯒꯤ ꯄ꯭ꯔꯃꯥꯟ
ꯑꯦ ꯑꯊꯤꯕ ꯌꯥꯎꯛꯇ꯭ꯔꯦ ꯑꯗꯨ ꯇꯥꯔꯦ ꯄꯨꯔꯞ ꯐꯖꯔꯣꯏꯗꯔꯣ ꯍꯥꯏꯁꯦ ꯏꯆꯦ ꯅꯪ ꯀꯣ ꯋꯥꯈꯟꯗ ꯍꯨꯟ ꯋꯥꯈꯟ ꯈꯟꯕ ꯇꯝꯕ
ꯍꯣꯏ ꯑꯗꯨꯅꯦ ꯍꯥꯏꯁꯦ ꯏꯉꯥꯎ ꯍꯦꯛ ꯉꯥꯎꯋꯦ ꯍꯥꯏꯕ ꯑꯩꯕꯨꯗꯤ ꯁꯤꯡꯕꯅꯤꯅ ꯒ꯭ꯌꯥꯟ ꯇꯥꯕ ꯄꯪꯕ ꯑꯣꯏꯔꯗꯤ ꯒ꯭ꯌꯥꯟ ꯇꯔꯔꯣꯏ
ꯎꯝ ꯐꯖꯕ ꯋꯥꯍꯩꯅꯤ ꯍꯥꯏꯗ꯭ꯣꯏꯅꯦ ꯑꯗꯨꯅ ꯊꯤꯕ ꯌꯥꯎꯗ꯭ꯔꯦ ꯍꯥꯏꯇꯥꯔꯗꯤ ꯐꯖꯔꯝꯕꯅꯤ ꯍꯥꯏꯕ꯭ꯔꯣ
ꯎꯝ ꯍꯣꯏꯅꯦ
ꯏꯆꯦ ꯅꯪ ꯐꯖꯩ ꯐꯖꯩ ꯍꯥꯏꯕꯗꯨꯗꯤ ꯃꯤ ꯃꯥꯡꯗꯁꯨ ꯏꯀꯥꯏꯗ꯭ꯔꯣ ꯑꯗꯨꯏ ꯁꯔꯨꯛꯄꯨꯗꯤ ꯑꯊꯤꯕ ꯌꯥꯎꯗ꯭ꯔꯦ ꯏꯆꯦꯗꯤ ꯍꯥꯏꯔꯗꯤ
ꯎꯝ ꯎꯝ ꯆꯨꯝꯃꯤ ꯀꯣꯛ ꯌꯥꯝ ꯊꯥꯗꯩꯌꯦ ꯃꯤ ꯑꯃꯒꯤ ꯃꯤ ꯑꯃ ꯊꯥꯒꯠꯄꯗꯣ ꯐꯠꯇꯕ ꯃꯤ ꯑꯃ ꯂꯣꯏ ꯊꯥꯒꯠꯂꯒ ꯃꯥꯗꯤ ꯑꯗꯨꯃꯥꯏꯅ ꯇꯧꯗꯦꯒ ꯍꯥꯏꯕꯗꯨꯅꯦꯕ ꯅꯪ ꯍꯥꯏꯁꯦ
ꯀꯔꯤ ꯃꯤ ꯑꯇꯣꯞꯄ ꯊꯥꯒꯠꯄ ꯍꯥꯏꯗꯤ ꯀꯔꯤ ꯃꯇꯥꯡꯒꯤꯅ ꯍꯥꯏꯁꯦ ꯏꯆꯦꯅ ꯍꯥꯏꯁꯦ
ꯀꯩꯒꯨꯝ ꯀꯥꯟꯗ ꯃꯤ ꯑꯅꯤ ꯆꯥꯡꯗꯝꯅꯕ ꯀꯥꯟꯗ ꯑꯃꯅ ꯐꯩ ꯑꯃꯅ ꯐꯠꯇꯦ ꯆꯥꯡꯗꯝꯅꯕ ꯍꯥꯏ ꯀꯥꯟꯗ
ꯃꯤ ꯆꯥꯡ ꯑꯗꯨꯗꯤ ꯑꯩꯅ ꯍꯥꯏꯗꯗꯤ ꯏꯆꯦ ꯃꯤ ꯆꯥꯡꯗꯝꯅꯕ ꯅꯠꯇꯦ ꯀꯩꯅꯣ ꯍꯥꯏꯗꯤ ꯄꯣꯠꯇꯣ ꯅꯪ ꯑꯊꯤꯕ ꯌꯥꯎꯗ꯭ꯔꯗꯤ ꯐꯖꯔꯦ ꯑꯗꯨꯗꯤ ꯑꯦ ꯑꯄꯪꯕ ꯂꯩꯇ꯭ꯔꯗꯤ ꯑꯁ ꯎꯡꯕ ꯂꯩꯕ꯭ꯔ ꯑꯦ ꯐꯠ ꯆꯠꯄ ꯂꯩꯇ꯭ꯔꯗꯤ ꯑꯊꯤꯕ ꯂꯩꯕ꯭ꯔ ꯍꯣꯏ ꯑꯗꯨꯕꯨ ꯍꯥꯏꯅꯩꯗꯤ ꯍꯥꯏꯅꯩ ꯍꯥꯏꯅꯔꯁꯨ ꯑꯩꯅ ꯍꯥꯏꯗꯤ ꯑꯊꯤꯕ ꯌꯥꯎ ꯇ꯭ꯔꯦ ꯍꯥꯏ ꯇꯥꯔꯗꯤ ꯐꯖꯔ ꯐꯖꯕꯝ ꯊꯣꯛꯇ꯭ꯔꯣ꯫
ꯎꯝ ꯍꯥꯏꯔꯞ ꯃꯥꯟꯅꯔꯤꯌꯦ ꯑꯩꯅ ꯍꯥꯏꯁꯤꯒ ꯅꯪꯅ ꯂꯧꯁꯟꯕ ꯍꯩꯇꯕꯩ꯫
ꯑꯩꯅ ꯁꯨꯝ ꯄ꯭ꯔꯃꯥꯟ ꯄꯤꯕ ꯌꯥꯎꯒꯤ ꯋꯥꯅꯦ ꯅꯪ ꯍꯥꯏꯗꯨ ꯅꯠꯇꯦ ꯃꯤ ꯃꯤ ꯁꯤꯗ ꯁꯤꯗꯕꯩ ꯋꯥ ꯅꯠꯇꯦ ꯆꯦꯒꯤ ꯋꯥꯔꯤꯅꯤ ꯁꯥꯟꯅꯔꯤꯁꯦ ꯏꯆꯦ ꯈꯛꯇ
ꯍꯥꯏꯃ ꯑꯩꯅ ꯍꯥꯏꯁꯤꯁꯨꯨ ꯄ꯭ꯔꯃꯥꯟꯅꯦ ꯍꯥꯏꯕ ꯀꯩꯅꯣ ꯃꯤ ꯁꯤꯗꯩꯌꯦ ꯍꯥꯏꯕ ꯅꯠꯇꯤꯌꯦ ꯃꯤ ꯑꯅꯤ ꯆꯨꯝꯅ ꯀꯝꯄꯤꯌꯔ ꯇꯧ ꯆꯥꯡꯗꯝꯅꯧ ꯍꯥꯏꯕ ꯀꯥꯟꯗ ꯑꯗꯨꯝ ꯑꯃꯅ ꯐꯩ ꯑꯃꯅ ꯐꯠꯇꯦ ꯆꯥꯡꯗꯝꯅꯧ ꯍꯥꯏꯕ ꯀꯥꯟꯗ ꯃꯤ ꯑꯃꯗꯣ ꯁꯨꯝ ꯑꯃꯗꯨꯒꯤ ꯃꯒꯨꯟꯗꯣ ꯐ ꯑꯐꯕ ꯃꯤꯗꯨꯒꯤ ꯃꯒꯨꯟꯗꯨ ꯁꯨꯝ ꯃꯌꯥꯝ ꯃꯥ ꯑꯗꯨ ꯇꯧꯋꯤ ꯃꯥ ꯃꯌꯥꯝ ꯐꯩ ꯑꯗꯨ ꯇꯧꯋꯤ ꯍꯥꯏꯕꯒꯤ ꯃꯍꯨꯠꯇ ꯑꯐꯠꯇꯕ ꯃꯤꯗꯨꯒꯤ ꯃꯒꯨꯟꯗꯨ ꯂꯣꯏ ꯍꯥꯏꯔꯀꯥꯟꯗ ꯑꯗꯩꯗꯤ ꯑꯐꯠꯇꯕ ꯃꯤꯗꯨꯅ ꯇꯧꯕ ꯉꯝꯕ ꯃꯤꯗꯨꯒꯤ ꯃꯒꯨꯟꯗꯣ ꯃꯌꯥꯝ ꯍꯥꯏꯔꯀꯥꯟꯗ ꯃꯥꯅ ꯁꯤ ꯃꯌꯥꯝ ꯇꯧ ꯇꯥꯔꯒꯁꯨ ꯁꯤꯒꯤ ꯃꯤꯁꯤꯅꯗꯤ ꯁꯤꯗꯩ ꯍꯦꯟꯅ ꯑꯃꯨꯛ ꯇꯧꯕ ꯉꯝꯃꯦꯒ ꯍꯥꯏꯇꯥꯔꯗꯤ ꯄ꯭ꯔꯃꯥꯟꯗꯣ ꯐꯖꯗ꯭ꯔꯣ꯫
ꯎꯝ ꯃꯥꯅꯤꯅꯦ ꯑꯗꯨꯅꯦ ꯍꯥꯏꯁꯦ ꯑꯣ ꯑꯩꯗꯤ ꯏꯆꯦꯅ ꯑꯇꯣꯞꯄ ꯃꯤ ꯁꯤꯗꯔꯦꯕ ꯁꯥꯎꯔꯕꫭ ꯈꯜꯂꯨꯔꯕꫭ꯫
ꯑꯗꯨ ꯅꯠꯇꯦ ꯅꯪ ꯂꯧꯁꯤꯟꯕ ꯍꯩꯇꯕꯩꯅꯦ ꯑꯩꯅ ꯇꯧꯔꯤꯕ ꯄ꯭ꯔꯣꯃꯥꯟꯁꯦ꯫ ꯑꯗꯨ ꯇꯥꯔꯗꯤ ꯌꯦꯡꯉꯣ ꯄ꯭ꯔꯃꯥꯟ-ꯄ꯭ꯔꯃꯥꯟ ꯍꯩꯕꯁꯦ ꯀꯅꯥꯅ ꯍꯩꯕ ꯍꯦꯜꯂꯦ꯫ ꯅꯪꯅ ꯍꯥꯏꯕꯁꯤꯗꯤ ꯑꯩꯅ ꯇꯛ ꯂꯥꯎꯔꯁ ꯂꯧꯁꯟ ꯉꯝꯃꯦ ꯑꯩꯅ ꯍꯥꯏꯁ ꯅꯪ ꯂꯧꯁꯟ ꯉꯝꯁꯤ꯫
ꯑꯦ ꯏꯆꯦꯕꯨ ꯑꯩꯅ ꯍꯥꯏꯕꯗꯨ ꯂꯧꯁꯤꯟꯕ ꯉꯝꯕ꯭ꯔꫭ ꯅꯪꯒꯤꯗꫭ ꯃꯤ ꯎꯁꯤꯠꯇꯕ ꯃꯥꯜꯂꯦ ꯍꯥꯏꯅ ꯍꯥꯏꯔꯝꯃꯤꯗꯨꯗꯤ꯫
ꯑꯩ ꯀꯩ ꯍꯥꯏꯕꯅꯣ ꯍꯪꯕꯅꯤ꯫ ꯑꯗꯩꯗ ꯆꯨꯝ ꯅꯪꯃ ꯃꯈꯥ ꯇꯥꯔꯛꯅꯕꯥꯅ ꯑꯩꯅ ꯎꯁꯤꯠꯇꯕ ꯃꯥꯜꯂꯦ ꯍꯥꯏꯖꯅꯕ꯫
ꯎꯝ ꯁꯦꯡꯑꯕꫭ ꯍꯥꯏꯁꯦ ꯏꯆꯦ꯫
ꯁꯦꯡꯑꯦ ꯄꯨꯛꯁꯦꯡ ꯁꯦꯡꯑꯦ꯫
ꯎꯝ ꯁꯥꯛꯇꯥ ꯏꯆꯦ ꯐꯖꯕꯅꯤ꯫ ꯎꯝ
ꯐꯖꯕ ꯑꯁꯤ ꯇꯣꯉꯥꯟꯅꯤꯗ ꯇꯥꯕꯅꯤ꯫
ꯎꯝ ꯏꯆꯦ ꯑꯃꯨꯕꯤ꯫
ꯌꯥꯝ ꯉꯧꯏꯀꫭ꯫
ꯎꯝ ꯐꯥꯒꯤ ꯇꯧꯅꯦ ꯏꯆꯦꯗꯤ ꯌꯥꯝ ꯉꯧꯋꯤ꯫ ꯑꯩ ꯃꯨꯏꯗꯤ ꯐꯥꯒꯤ ꯗꯨꯝ ꯇꯧ ꯋꯥ
ꯎꯝ ꯈꫭꯏ ꯅꯪ ꯅꯕꯨꯗꯤ ꯍꯦꯜꯂꯤ꯫ ꯈꯤꯇꯪ ꯉꯧꯕ
ꯀ ꯍꯥꯏꯕ
ꯅꯪꯅꯦ ꯍꯦ ꯉꯕꯉꯣꯟ
ꯎ ꯎꯝ ꯍꯣꯏꯅꯦ ꯑꯗꯨꯕꯨꯗꯤ ꯍꯦꯜꯂꯕꯅꯤꯅ ꯏꯆꯦꯗꯗꯤ ꯑꯩ ꯑꯣꯁꯨ ꯑꯣꯏ ꯀꯩꯅꯣ ꯏꯆꯦꯅ ꯑꯃꯨꯁꯨ ꯎꯨꯏ
ꯑꯗꯨꯅꯦ ꯏꯀꯥꯏꯔꯤꯕꯅꯤ ꯏꯄꯥ ꯃꯅꯥꯛꯇꯪꯅꯤ ꯈꯟꯗꯅ
ꯎꯝ ꯁꯤꯗꯤ ꯆꯠꯂ ꯐꯖꯦꯕꯅꯤꯅ ꯃꯨ ꯇ ꯇꯔꯣ ꯐ ꯆ ꯑꯅꯤꯉꯥꯏ ꯃꯨ ꯅꯪ ꯅꯪꯉꯤ ꯍꯥꯏꯗꯣꯏꯔꯣ ꯏꯆꯦꯁꯦ ꯅ ꯅꯪ ꯅꯣꯡ ꯅꯪ ꯅꯪꯗꯣꯏꯔꯣ ꯃꯨ ꯅꯪ ꯅꯪꯗꯣꯏꯔꯣ
ꯃ ꯅꯪ ꯇꯧꯔꯣ ꯐꯖꯕ ꯔꯥꯁꯤꯅ ꯃꯇꯨꯝ ꯃꯇꯨꯝ ꯌꯥꯟꯊꯔ ꯂꯩꯕ
ꯎꯝ
ꯨꯕꯥ ꯇꯥꯔꯛꯄꯗꯅ ꯂꯁꯤ ꯍꯟꯊꯔ ꯂꯩꯔꯤꯕ ꯃꯌꯥꯝ ꯃꯠꯇꯒ ꯌꯥꯎ ꯔꯁꯤ ꯀꯗꯗꯤ ꯃꯌꯥꯝ ꯑꯁ ꯆꯥꯡꯗ ꯎ ꯅꯅꯦꯗ꯭ꯔꯦ
ꯃꯥꯁꯤꯁꯦ
ꯎꯝ
ꯎꯝ ꯐꯩ ꯐꯩ ꯌꯥꯝ ꯐꯩꯁꯦ ꯏꯆꯒꯨꯝꯕ ꯑꯝꯇꯪ ꯐꯪꯒꯅꯤ ꯌꯥꯗꯏꯁꯨ
ꯎꯝ ꯊꯤꯕꯤꯔꯀꯦ
ꯎꯝ ꯐꯔꯦ ꯐꯔꯦ ꯏꯆꯦ ꯆꯥꯛ ꯉꯛꯇꯪ ꯆꯥꯔꯨꯔꯤꯒꯦ ꯑꯗꯨꯗꯤ ꯑꯩꯁꯨ
ꯎꯝ ꯊꯃꯦꯦ ꯊꯝ